ꯍꯜꯂꯣ
ꯀꯁꯨ ꯇꯧꯗꯦ ꯗꯁꯕꯤꯟ ꯉꯥꯏꯕꯅꯦ ꯂꯥꯛꯇ꯭ꯔꯦ꯫ ꯎ ꯑꯗꯨꯣꯝ ꯑꯁꯤꯒꯤ ꯑꯩꯈꯣꯏ ꯂꯥꯛ ꯑꯩꯈꯣꯏ ꯃꯃꯥꯡꯒꯤꯁꯤꯗ ꯑꯗꯨꯝ ꯂꯩꯔ ꯂꯩꯔꯦ ꯍꯥꯏꯕ ꯂꯥꯛꯇ꯭ꯔꯦ ꯍꯥꯏꯕ ꯆ ꯂꯥꯛꯇ꯭ꯔꯤ ꯍꯥꯏꯕ꯫ ꯄꯣꯠ ꯃꯌꯥꯝ ꯍꯥꯞꯄꯤ ꯃꯥꯜꯅꯦ ꯍꯥꯏꯕ꯫
ꯎꯝ ꯀꯩꯅꯣ ꯅꯣꯡꯃꯗ ꯑꯗꯨꯝ ꯊꯥꯕ꯭ꯔꯥ ꯀꯃꯥꯏ
ꯅꯠꯇꯦ ꯋꯦꯅꯦꯁꯗꯦ ꯈꯨꯗꯤꯡꯒꯤ ꯂꯥꯛꯇꯣꯏꯕ꯫
ꯍꯞꯇꯥ ꯑꯃꯗ꯫
ꯎꯝ ꯍꯞꯇꯥ ꯑꯝꯗ ꯑꯃꯨꯔꯛ꯫ ꯀꯣꯟꯊꯕ꯭ꯔꯥꯗꯤ ꯑꯗꯨꯝ ꯅꯥꯀꯟꯗ ꯄꯩꯐꯝ ꯂꯩꯌꯦ ꯁꯤꯗ ꯄꯩꯁꯜꯂ ꯑꯗꯨꯝ ꯊꯝꯏꯅꯦ꯫
ꯑꯈꯣꯏ ꯍꯣꯁꯇꯦꯜꯗꯣ ꯁꯦꯡꯇꯣꯛꯈꯤꯕꯒꯤ ꯄꯣꯠꯆꯩ ꯃꯌꯥꯝꯗꯣ ꯑꯗꯨꯒꯤ ꯕꯣꯔꯥꯗ ꯍꯥꯞꯄ ꯍꯥꯞꯄ ꯊꯝꯕꯅꯦꯕ ꯑꯗꯨꯗꯨ ꯄꯨꯗ꯭ꯔꯤꯕ ꯑꯗꯨꯗꯣ ꯉꯁꯤ ꯄꯨꯕꯤꯌꯣ ꯄꯩꯁꯥ ꯍꯥꯞꯄꯁꯨ ꯍꯥꯞꯀꯦ ꯍꯥꯏꯌꯣ ꯑꯅ ꯃꯤꯁꯅ ꯍꯥꯏꯔꯛꯄ ꯑꯗꯨꯗꯤ
ꯎꯝ꯫
ꯀꯣꯟꯅꯕ꯭ꯔꯗꯤ ꯑꯩꯈꯣꯏꯒꯤꯗꯤ ꯍꯌꯦꯡ ꯉꯁꯤ ꯊꯥꯔꯝꯑꯅꯤ ꯅꯣꯡꯉꯥꯜꯂꯒ ꯊꯥꯔꯣꯏ ꯅꯣꯡꯉꯥꯜꯂꯒ ꯊꯥꯏꯌꯦꯕ꯫
ꯑꯗꫭ ꯑꯗꯨꯕꯨ ꯀꯣꯟꯅꯗꯦ ꯋꯥꯍꯦ ꯎꯝ꯫
ꯑꯗꯨꯗꯅꯤꯗ ꯑꯩꯈꯣꯏꯒꯤ ꯃꯤ ꯌꯥꯝꯗꯕꯅꯤꯅ꯫
ꯑ ꯀꯥꯟꯅ ꯌꯦꯟꯗꯦꯝ ꯄꯤꯔꯝꯃꯤꯉꯥꯏ ꯑꯗꯨ ꯌꯦꯟꯗꯦꯝ ꯊꯣꯡꯖꯤꯟꯒꯦ ꯇꯧꯕ꯫
ꯏꯃꯥꯗ ꯅꯥꯄꯤ ꯄꯣꯏꯔꯨꯏꯌꯦ꯫
ꯎꯝ ꯍꯥꯏꯔꯛꯄꯅꯦ ꯗꯗꯥꯅ ꯇꯧꯔꯒ ꯚꯦꯂꯟꯗ꯭ꯔꯤ ꯊꯥꯗꯒ ꯇꯧꯋꯦ ꯍꯥꯏꯕ꯭ꯔꯥ ꯀꯩꯅꯣꯃ꯫ ꯉꯔꯥꯡꯖꯨ ꯀꯣꯟ ꯄꯦꯡ ꯀꯔꯤꯅ ꯈꯪꯗꯦꯗ ꯑꯩ ꯇꯜꯂꯦꯗ ꯌꯥꯝꯅ ꯈꫭꯏꯃꯥ ꯍꫭꯏꯁꯤ꯫ ꯏꯃꯥꯗꯣ ꯍꯥꯏꯌꯣ ꯍꯥꯏꯁꯦꯕꯀꯣ ꯑꯩꯈꯣꯏ ꯕꯥꯍꯣꯏ ꯑꯩꯈꯣꯏ ꯕꯥꯁꯨꯨ ꯑꯗꯒꯤ ꯑꯩꯈꯣꯏ ꯗꯥ ꯍꯣꯏ꯫ ꯑꯩꯈꯣꯏ ꯂꯨꯄꯥ ꯂꯤꯁꯤꯡ ꯀꯩꯅꯣ ꯐ ꯑ ꯑꯗꯨꯒꯤ ꯅꯣꯏ ꯁꯤ ꯇꯧꯕꯗꯣ ꯀꯅꯥ ꯍꯥꯏꯗꯣꯏꯁꯦ ꯏꯃꯥ ꯗꯗꯤ ꯍꯥꯏꯗꯣꯛꯑꯦꯗꯅꯥ ꯑꯗꫭ ꯏꯃꯥꯗꯗꯤ ꯍꯥꯏꯔꯦꯗꯅ ꯑꯗꯨꯒ ꯐꯪꯉꯀꯥꯟꯗ ꯏꯕꯥꯒꯤ ꯀꯔꯤ ꯇꯧꯕꯤꯁꯤꯒꯦꯕ꯫
ꯈꯪꯗꯦ ꯑꯝꯊꯣꯏ ꯑꯩꯗꯤ ꯏꯃꯥ ꯕꯕꯥ ꯍꯧꯖꯤꯛ ꯑꯩꯗꯤ ꯇꯦꯡꯀꯤꯗꯣ ꯌꯥꯝ ꯁꯦꯝꯖꯅꯤꯡꯉꯦꯕ꯫ ꯑꯩꯈꯣꯏ ꯃꯥ ꯑꯩꯈꯣꯏ ꯕꯥꯒꯁꯦ ꯑꯗꯨꯝ ꯏꯁꯤꯡ ꯁꯣꯛꯄ ꯈꯣꯠꯄꯗꯣ꯫ ꯈꯪꯑꯕꯥ ꯅꯨꯡꯉꯥꯏꯇꯦꯗꯅ꯫
ꯗꯤ ꯑꯗꯨꯗ ꯑꯗꯨꯝ ꯁꯤꯂꯤꯡ ꯍꯥꯍꯧꯔꯁꯦ꯫
ꯑ ꯅꯣꯏ ꯁꯤꯂꯤꯡ ꯍꯥꯕꯗꯤ ꯀꯃꯥꯏꯅ ꯇꯧꯒ꯭ꯔꯒꯦ꯫
ꯑꯁ ꯈꯪꯗ꯭ꯔꯦ ꯑꯩ ꯄꯥꯎ ꯐꯥꯎꯅꯗ꯭ꯔꯦ ꯇꯥꯜꯂꯤ꯫ ꯑꯗꯨꯝ ꯃꯣꯆꯥꯗ ꯇꯧꯒꯦ ꯇꯧꯕ ꯈꯣꯜꯂꯁꯤ꯫
ꯀꯣꯛ ꯀꯣꯛ ꯃꯆꯥ ꯇꯧꯏ ꯅꯪꯅ ꯑꯃ ꯇꯧꯋꯦ
ꯄꯩꯁꯥ ꯂꯩꯔꯀꯥꯟꯗ ꯍꯥꯏꯗꯣꯏ ꯅꯠꯇ꯭ꯔꯣ ꯃꯤꯉꯣꯟꯗ ꯀꯩꯅꯣꯅꯦ꯫
ꯅꯪ ꯑꯃꯨꯛ ꯐꯕ ꯐꯥꯎꯅꯔꯝꯃꯅꯤ ꯐꯥꯎꯅꯔꯝꯃꯅꯤ ꯑꯗꯨꯝ ꯅꯪ ꯄꯨꯊꯣꯛꯄ ꯑꯃ ꯇꯧꯔꯛꯀꯅꯤ꯫
ꯄꯩꯁꯥ ꯂꯩꯔ ꯀꯥꯟꯗ ꯅꯠꯇ꯭ꯔꯣꯛ ꯀꯔꯤꯅꫭꯅꯦ꯫
ꯃꯑꯣꯡꯗꯗꯤ ꯅꯪ ꯇꯧꯗꯣ ꯇꯧꯔꯗꯕꯒꯤ ꯇꯥꯏꯞꯇ꯫
ꯇꯧꯔ ꯇꯧꯔꯗ ꯑꯗꯨ ꯄꯩꯁꯥꯗꯤ
ꯎꯝ
ꯑꯩꯈꯣꯏ ꯁꯤ ꯃꯉꯥ ꯇꯔꯥꯁꯤꯅ ꯌꯥꯒꯗ꯭ꯔꯣ
ꯊꯥꯃꯅ ꯀꯌꯥ ꯖꯪꯅꯤ ꯍꯥꯏꯒꯦ
ꯍꯥꯏ ꯑꯗꯨ ꯃꯤꯅ ꯐꯣꯇꯣ ꯀꯥꯞꯄ ꯊꯥꯔꯛꯑꯣ ꯍꯥꯏꯔꯦ ꯑꯗꯨ ꯈꯪꯅꯤ ꯍꯥꯏꯔꯦ ꯑꯩꯈꯣꯏ ꯀꯔꯤ ꯀꯔꯤ ꯃꯤ ꯑꯄꯥꯛꯄ ꯈꯣꯠꯄꯁꯨ ꯀꯩꯝ ꯍꯥꯏꯗꯅ ꯑꯗꯨ ꯑꯗꯨ ꯉꯥꯏꯔꯤꯅꯦ ꯀꯔꯤꯅꯣꯅꯦ ꯍꯥ ꯑꯗꯨꯃꯥꯏꯅ ꯇꯧꯔꯒ ꯃꯤꯅ ꯁꯤ ꯆꯪꯅꯤ ꯁꯤ ꯎꯝ
ꯑꯗꯨꯝ ꯇꯧ ꯂꯩꯔꯣꯌꯣ ꯐꯪꯗꯦꯅ
ꯗꯁꯕꯤꯟꯖꯤꯖꯨ ꯂꯥꯛꯁꯜꯂꯛꯑꯦ ꯆꯤꯆꯦ ꯁꯤ ꯊꯧꯔꯛ ꯑ ꯃꯥꯜꯂꯦ ꯑꯩꯈꯣꯏ ꯃꯃꯥꯡꯗꯒꯤ
ꯍꯥꯏ ꯃꯤꯅꯤꯠ ꯀꯌꯥ ꯋꯥꯠꯂꯤ
ꯇꯨ ꯒꯔꯤ ꯃꯈꯣꯟ ꯇꯔꯦ ꯁꯤ ꯊꯣꯛ ꯑꯥ ꯋꯥꯔꯤ ꯁꯅꯗ꯭ꯔꯗꯤ ꯌꯥꯔꯣꯏ ꯑꯗꯨꯝ ꯄꯥꯏ ꯑꯗꯨꯝ ꯃꯣꯏ ꯉꯥꯡꯅꯕꯗꯣ ꯇꯥꯕ ꯌꯥꯔꯣꯏꯗ꯭ꯔꯥ
ꯑꯗꯨꯗꯤ ꯃꯤꯅꯤꯠ ꯃꯔꯤ ꯁꯨꯔꯦ ꯑꯁ ꯗꯥꯥ ꯌꯧꯔꯛ ꯑꯕꯣ
ꯌꯧꯔꯛꯑꯦ ꯇꯨ ꯁꯤꯗ ꯒꯥꯔꯤ ꯃꯈꯣꯟ ꯇꯥꯗ꯭ꯔꯣ ꯑꯗꯨꯝ ꯃꯣꯏ ꯋꯥꯔꯤ ꯁꯥꯟꯅꯕꯗꯨ ꯑꯗꯨꯝ ꯇꯥꯔꯒ ꯁꯤꯒꯤ ꯀꯩꯅꯣ ꯇꯧꯕꯖꯤꯔꯕ ꯑꯩ ꯊꯣꯛ ꯊꯣꯛꯇꯕ ꯌꯔꯔꯣꯏꯕꯇꯨ ꯇꯨ-ꯇꯨ-ꯇꯨ ꯂꯛꯑꯦꯕꯥ ꯇꯨ
ꯍꯣꯏ ꯇꯥꯏ
ꯑꯗꯨꯝ ꯄꯥꯏꯔꯛꯑꯣ ꯋꯥꯔꯤ ꯁꯥꯅꯕꯥ ꯁꯖꯦ
ꯎꯝ
ꯍ
ꯌꯥꯏꯌꯦ
ꯍꯣꯏ ꯍꯣꯏ
ꯑꯈꯣꯏ ꯄꯥꯖꯦ ꯂꯛꯇꯦ ꯀꯀꯥꯒꯥ ꯍꯥꯏꯒꯗꯕꯅꯦ
ꯎꯝ ꯍꯥ ꯎꯝ ꯎ
ꯇꯗ꯭ꯔꯣ ꯆꯤꯆꯦ
ꯇꯥꯗ‌ꯦ
ꯃꯥꯏ ꯇꯩꯅꯕ ꯁꯟꯁꯀ꯭ꯔꯤꯝꯒꯤ ꯀꯩꯅꯣꯖꯨ ꯄꯛꯑ ꯂꯩꯅꯤ ꯐꯣꯟ ꯃꯃꯥꯏꯖꯤꯗ ꯑꯈꯣꯏ ꯁꯤ ꯍꯣꯁꯇꯦꯜꯒꯤ ꯃꯃꯥꯡꯗ ꯂꯩꯕꯖꯦ
ꯎꯝ
ꯐꯤꯁꯨꯕ ꯅꯨꯄꯤꯒꯤꯗꯤ ꯑꯣꯏꯔ‌ꯦ ꯑꯗꯨꯒ ꯂꯥꯏꯕ꯭ꯔꯦꯔꯤꯗꯣ ꯃꯈꯥꯗ ꯊꯝꯕꯥ ꯑꯗꯨꯗꯨꯒꯤ ꯇꯣꯏꯂꯦꯠꯁꯨ ꯀꯩꯖꯨ ꯅꯨꯄꯥꯒꯥ ꯂꯣꯏ ꯄꯨꯟ ꯑꯁꯤ ꯆꯪꯉꯛ ꯑꯒꯦ ꯍꯥꯏꯗꯦ ꯀꯀꯥꯥꯖꯦ ꯀꯩꯅꯣ
ꯌꯥꯔꯦ ꯁꯦ ꯋꯥꯔꯤ ꯁꯥꯔꯥꯖꯤ ꯁꯦ ꯆꯪꯕ ꯆꯪꯗꯕ ꯉꯥꯏꯔꯅꯨ
ꯋꯥꯔꯤ ꯁꯅꯥꯗ꯭ꯔꯤꯌꯦ ꯂꯣꯏꯔꯦ ꯑꯁꯤ ꯆꯪꯉꯛꯈꯤꯅꯤ ꯉꯥꯏꯈ‌ꯣ ꯉꯥꯏꯕꯒꯗꯨ ꯂꯥꯛꯑꯦꯌꯦ ꯂꯥꯛꯑꯦꯌꯦ ꯑꯗꯨꯗꯨꯏꯅꯦ ꯂꯥꯛꯑꯦ ꯍꯥꯏꯕ ꯎ ꯁꯦꯅꯦꯍꯦ
ꯑꯝꯇꯣꯏ ꯅꯣꯏ ꯏꯁꯤꯡꯒ ꯗꯁꯕꯤꯟꯒ ꯄꯨꯜꯂꯞ ꯂꯛꯏꯔꯥ ꯀꯩꯅ‌ꯣ ꯍꯥ ꯑꯝꯊꯣꯏ ꯑꯃꯨꯊꯣꯏ ꯑꯃꯨꯊꯣꯏ
ꯇꯥꯏ ꯑ ꯑ ꯑꯗꯨꯗꯤ ꯃꯥꯔ ꯃꯤꯁꯅ ꯀꯩꯅꯣ ꯗꯨ ꯆꯠꯃꯤꯟꯅꯧ ꯀꯨ ꯋꯥꯜꯀꯞ ꯂꯩꯔꯦ ꯍꯜꯂꯣ
ꯇꯥꯕꯣ꯭ꯔ
ꯇꯥꯏꯌꯦ ꯇꯥꯏꯌꯦ
ꯑꯗꯨꯝ ꯈꯨꯝꯃꯣ ꯍꯥꯏꯕ ꯐꯣꯟꯖꯦ ꯇꯠꯍꯟꯒꯨꯝꯖꯦ ꯍꯥꯏꯕ
ꯍꯣꯏ ꯑꯗꯨ ꯋꯥꯔꯤ ꯁꯥꯟꯅꯕꯗꯤ ꯂꯧ ꯂꯧꯖꯒꯤꯖꯅꯤ ꯍꯥ ꯂꯣꯏꯔꯦ ꯌꯥꯗꯤꯌꯦ ꯍꯥꯏꯔꯦ ꯃꯤ ꯋꯥꯔꯤ ꯁꯥꯅꯥꯔꯦ ꯑꯗꯨꯝ ꯃꯊꯛꯇꯒꯤ ꯀꯣꯏꯂꯥꯎ ꯀꯣꯏꯂꯥꯎ ꯂꯥꯎꯅꯤꯕ ꯃꯤꯅ ꯀꯔꯤꯅ‌ꯣ ꯈꯪ
ꯀꯩ ꯍꯥꯏꯅꯣ
ꯄꯨꯕ ꯌꯥ ꯌꯥꯗꯦ ꯉꯁꯤꯖꯨ ꯃꯤꯅ ꯐꯖꯅ ꯍꯥꯏꯔꯖꯨ ꯄꯨꯡ ꯗꯥꯔꯗꯩ ꯄꯩꯁꯥ ꯍꯥꯏꯔꯕꯅꯦ ꯃꯊꯛꯇꯩ ꯀꯣꯏ ꯂꯥꯎ ꯀꯣꯏ ꯂꯥꯎ ꯂꯥꯎꯕꯖꯦ ꯇꯧꯅꯨ ꯍꯥꯏꯕꯅꯦꯕ
ꯈꯪꯗꯦ ꯑꯩꯗꯤ ꯏꯆꯥꯛ ꯊꯣꯡꯕꯩ ꯏꯁꯤꯡꯅꯦ ꯆꯠꯈ꯭ꯔꯕꯣ ꯑꯃꯨꯊꯣꯏ ꯍꯨꯝ ꯆꯠꯈ꯭ꯔꯕꯣ
ꯆꯠꯈ꯭ꯔꯦ
ꯎꯝ
ꯍꯣꯁꯇꯦꯜꯒꯤ ꯃꯤ ꯑꯇꯣꯞꯄ ꯅꯨꯄꯥꯖꯦ ꯌꯥꯎ ꯌꯥꯎꯁꯟꯕꯖꯤꯗ ꯇꯜꯂꯦꯕ ꯋꯥꯔꯤ ꯁꯥꯟꯅꯅꯤꯡꯗꯦ ꯍꯥꯏꯕ ꯌꯥꯝ
ꯀꯩꯅꯣ ꯑꯇꯣꯞꯄ ꯅꯨꯄꯥ ꯌꯥꯎꯁꯟꯕ ꯑꯗꯤ
ꯅꯠꯇꯦ ꯅꯨꯄꯥ ꯁꯤꯗ ꯑꯗꯨꯝ ꯃꯣꯏ ꯑꯇꯣꯞꯄ ꯃꯃꯥꯡꯒꯤ ꯍꯣꯁꯇꯦꯜꯒꯤ ꯖꯤꯖꯨ ꯇꯣ ꯁꯨꯝ ꯁꯤ ꯂꯥꯛꯑꯦꯕ ꯋꯥꯒ ꯉꯥꯛꯊꯣꯛ ꯉꯥꯡꯖꯤꯟ ꯇꯧꯕꯗꯣ ꯍꯥꯏꯕꯨꯗꯤ ꯍꯥꯏꯒ꯭ꯔꯦ ꯀꯀꯥꯅ ꯑꯁꯤ ꯅꯣꯏ ꯃꯤ ꯑꯇꯣꯞꯄ ꯁꯉꯥꯏ ꯑꯦꯛꯁꯄ꯭ꯔꯦꯁꯇꯅ ꯂꯩꯔꯛꯇꯨꯗ ꯑꯃꯨꯛ ꯆꯪꯗꯣꯏꯅꯦꯌꯦ ꯑꯗꯨꯗꯨꯒꯤ ꯒꯤ ꯁꯤ ꯂꯣꯏ ꯊꯥꯡꯗꯣꯛꯈ꯭ꯔꯗꯤ ꯃꯤꯅ ꯋꯥ ꯉꯥꯡꯅꯔꯛꯀꯅꯤ ꯃꯔꯛꯇ ꯑꯃꯨꯛ ꯂꯥꯛꯀꯦ ꯍꯥꯏꯔꯝꯃꯦ ꯍꯥꯏꯕ
ꯎꯝ
ꯑꯗꯨꯏꯅꯦꯕ ꯑꯦ ꯋꯥꯔꯛꯏꯅꯦ ꯕꯣꯔꯥꯁꯦ ꯈꯔ ꯍꯥꯞꯄ ꯊꯣꯛꯑ ꯋꯥꯔꯤ ꯁꯥꯟꯅꯩꯗꯨꯕꯨꯕ ꯀꯨꯝꯗꯔꯒ ꯁꯦꯅꯦ ꯃꯥꯏꯅꯤ ꯑꯍꯟ ꯑꯃ ꯑꯣꯏꯕꯒꯤ ꯑꯗꯨꯝ ꯋꯥꯔꯤ ꯁꯥꯅꯩ ꯑꯗꯨꯝ ꯃꯊꯛꯇꯒꯤ ꯂꯥꯎꯕꯗꯤ ꯑꯗꯨꯝ ꯍꯩꯅꯅꯤꯕ
ꯑꯍꯜ ꯑꯣꯏꯕꯩꯅꯦ ꯈꯟꯗꯣꯛꯑꯑꯣ ꯌꯥꯔꯦ
ꯑꯩꯅ ꯏꯅꯦ ꯍꯥꯏꯔꯦ ꯌꯥꯗꯦ ꯕꯣꯔꯥꯗꯤ ꯈꯔ ꯄꯨꯕꯤꯌꯨꯋꯣ ꯑꯩꯅ ꯏꯅꯦ ꯌꯥꯔꯦ ꯋꯥꯔꯤ ꯁ ꯁꯅꯔꯤꯌꯦ ꯍꯥꯏꯔꯦ ꯑꯩꯁꯨ ꯍꯥꯏꯅꯦ ꯆꯥꯛ ꯅꯠꯇꯕ ꯌꯥꯝ ꯅꯣꯛꯅꯤꯡꯉꯦ ꯍꯥꯏꯕ ꯃꯥꯏ ꯃꯑꯣꯡꯗꯣ ꯑꯦ ꯆꯥꯛ ꯂꯧꯕꯁꯨ ꯂꯣꯏꯅꯔꯃꯤ ꯀꯨꯝꯊꯔꯒ ꯑꯦ ꯁꯤꯅꯤ ꯏꯕꯨꯡ ꯑꯗꯨꯗꯨ ꯑꯍꯟ ꯑꯝ ꯁꯥꯕꯩ ꯍꯥꯏ ꯌꯥꯏꯗꯅ ꯑꯗꯨꯗꯤ ꯅꯠꯇꯕꯤꯗ ꯁꯤ ꯂꯣꯏꯔ ꯃꯤꯅꯤꯠ ꯇꯠꯂ ꯑꯗꯨꯕꯨꯗꯤ ꯃꯤꯁꯇ ꯐꯣꯟ ꯇꯧꯒꯦ
ꯃꯤꯅ ꯑꯗꯨꯛ ꯐꯖꯅ ꯍꯥꯏꯔꯝꯕꯗꯨꯗꯕꯣ ꯃꯣꯏꯅ ꯄꯨꯗ ꯌꯥꯗꯦ ꯇꯧꯗꯅ ꯃꯤꯅꯤꯠ ꯀꯌꯥ ꯁꯥꯟꯅꯁꯦ ꯍꯥꯏꯅꯣ ꯅꯪ ꯉꯔꯥꯡ ꯃꯤꯅꯤꯠ ꯇꯔꯥ ꯇꯔꯥꯅꯤꯊꯣꯏ ꯌꯧꯗ꯭ꯔꯤꯉꯥꯏ ꯀꯛꯊꯠꯈ꯭ꯔꯦ ꯗꯨꯝ ꯃꯤꯠ ꯀꯌꯥ ꯁꯥꯟꯅꯖꯦ ꯍꯥꯏꯅꯣꯕ
ꯄꯨꯡ ꯃꯤꯅꯤꯠ ꯇꯔꯥꯃꯥꯊꯣꯏ ꯈꯔ ꯍꯦꯜꯂꯛꯄ ꯑꯗꯨꯗ ꯑꯗꯨꯝ ꯃꯁꯥ ꯃꯊꯟꯇ ꯇꯠꯈꯤꯕꯅꯤ ꯑꯗꯨꯝ ꯇꯔꯥ ꯈꯔ ꯍꯦꯟꯕꯗ ꯑꯗꯨꯝ ꯊꯝꯅ ꯌꯥꯕꯅꯦ
ꯇꯦꯜꯂꯦ ꯑꯗꯨꯗꯤ ꯊꯝꯃꯒꯦ ꯑꯩ ꯃꯤꯁ
ꯍꯣꯏ ꯍꯣꯏ ꯊꯝꯃꯣ ꯊꯝꯃꯣ ꯇꯧꯖꯔꯣ ꯇꯧꯖꯔꯣ